ꯑ ꯇꯔꯕ
ꯇꯌꯦ ꯇꯌꯦ
ꯀꯩꯗꯧ ꯏꯕꯅꯣ
ꯇꯨꯝꯔꯒ ꯍꯤꯄ꯭ꯔꯒ ꯂꯩꯔꯦ ꯅꯪꯗꯤ
ꯑꯩꯁꯨ ꯆꯞ ꯃꯅꯥꯏꯅꯦ
ꯅꯔꯣ
ꯑ ꯍꯈꯣꯏ ꯃꯤ ꯌꯥꯝꯃꯦ
ꯑꯥ
ꯎꯝ ꯅꯪ ꯈꯣꯟꯖꯁꯨ ꯅꯨꯄꯤ ꯌꯥꯝ ꯐꯏꯅꯦ
ꯑꯁ ꯑꯁ ꯊꯣꯛꯇꯦ ꯊꯣꯛꯇꯦ ꯊꯣꯛꯇꯦ ꯈꯣꯟꯖꯦ ꯑꯍ ꯑꯩꯒꯤ ꯈꯣꯟꯖꯦꯜꯗꯤ ꯃꯔꯥꯡ ꯀꯥꯏꯅ ꯋꯥꯉꯥꯡ ꯌꯣꯁꯤꯐꯥꯎ
ꯑ ꯅꯨꯄꯤ ꯅꯨꯄꯤ ꯌꯥꯝ ꯊꯣꯛꯑꯦ ꯂꯤꯗꯔ ꯇꯧꯔꯗꯤ ꯂꯤꯗꯔ ꯇꯧꯔꯗꯤ ꯌꯥꯝ ꯀꯩꯅꯣꯒꯤ
ꯃꯥ ꯃꯥꯏꯀ꯭ꯔꯣꯐꯣꯟ ꯌꯥꯎꯗ꯭ꯔꯁꯨ ꯌꯥꯔꯦ ꯑꯩꯒꯤ ꯈꯣꯟꯖꯦꯜꯗꯤ
ꯑꯥ ꯑꯗꯨꯃꯥꯏ ꯑꯗꯨꯃꯥꯏ ꯑꯥ ꯑꯗꯨꯃꯥꯏ ꯇꯧꯋꯦ ꯃꯥꯏꯀ꯭ꯔꯣꯐꯣꯟ ꯌꯥꯎꯗ꯭ꯔꯁꯨ
ꯎꯝ ꯑꯂꯨꯒ ꯈꯥꯃꯦꯟ ꯑꯁꯥꯡꯕꯗꯣ ꯕ꯭ꯔꯤꯟꯖꯜꯗꯣ
ꯑꯁ ꯑꯗꯨꯗꯤ ꯍꯥꯎꯅꯤꯅꯦ
ꯑꯁ ꯈꯪꯗꯦꯗ ꯍꯥꯎꯕ꯭ꯔꯥ ꯍꯥꯎꯇꯕ꯭ꯔꯥ ꯆꯥꯕꯤꯈ꯭ꯔꯦ ꯅꯪꯗꯤ
ꯑꯩ ꯎꯁꯣꯏꯒ ꯁꯧꯔꯤ ꯆꯥꯏ ꯉꯁꯤ
ꯑꯁ ꯍꯥꯎꯔꯝꯅꯤ ꯅꯪꯅ ꯅꯪꯅ ꯍꯦꯟꯅ ꯍꯥꯎꯔꯝꯅꯤꯌꯦ
ꯑꯦ ꯍꯥꯎꯇꯦꯗ ꯅꯪꯒꯤ ꯅꯪꯒꯤ ꯅꯪꯒꯤ ꯌꯦꯟꯁꯥꯡꯗꯨꯅ ꯍꯥꯎꯔꯝꯒꯅꯤ
ꯍ ꯍꯝ ꯀꯩꯀꯩ ꯑꯩꯗꯤ ꯁ꯭ꯀꯨꯜ ꯀꯥꯔꯒ ꯂꯩꯌꯦ ꯅꯪꯗꯤ
ꯆꯞ ꯃꯅꯩꯌꯦꯗ ꯑꯩꯈꯣꯏꯁꯨ
ꯑꯥ ꯀ꯭ꯂꯥꯁ ꯀꯌꯥ ꯀꯥꯔꯤꯒꯦ
ꯑꯩꯅ ꯄꯤꯖꯤꯗꯤ ꯂꯣꯏꯔꯦ
ꯕꯤꯑꯦ ꯂꯣꯏꯔꯦ
ꯄꯤꯖꯤ ꯄꯤꯖꯤ
ꯄꯤꯖꯤ
ꯑꯥ
ꯑꯣ
ꯄꯤꯖꯤ ꯂꯣꯏꯔꯒ ꯔꯤꯁꯥꯔꯁ ꯇꯧꯁꯤꯔꯅ ꯍꯣꯠꯅꯕꯅꯤ
ꯑꯣ ꯑꯣ ꯇꯧꯑꯣ ꯐꯖꯅ ꯍꯣꯠꯅꯔꯣ
ꯎꯝ ꯅꯡꯁꯨ ꯐꯖꯅ ꯀꯟꯅ ꯄꯥꯔꯒ ꯑꯁꯥꯡ ꯑꯆꯥꯎꯕ ꯃꯤ ꯊꯣꯛꯄ ꯑꯣꯏꯁꯅꯨ
ꯍꯣꯏ ꯍꯣꯏ ꯅꯪꯁꯨ
ꯑꯩꯈꯣꯏꯗꯤ ꯆꯍꯤ ꯃꯇꯝ ꯑꯣꯏꯔꯤꯅꯤ ꯎꯝ ꯇꯝꯄꯥꯛꯇ ꯂꯩꯕ꯭ꯔꯣ
ꯑꯣꯏ ꯍꯧꯖꯤꯛꯇꯤ ꯇꯝꯄꯥꯛꯇ ꯂꯩꯌꯦ
ꯇꯝꯄꯥꯛꯇ ꯂꯩꯔꯒ ꯀꯟꯅ ꯍꯣꯠꯅꯥꯒꯗꯕꯅꯤ ꯂꯩꯔꯤꯛꯁꯨ
ꯑꯥ
ꯅꯪꯗꯤ ꯕꯣꯜ ꯌꯦꯡꯗꯕ꯭ꯔꯣ
ꯕꯣꯜ ꯑꯁ ꯎꯝ ꯑꯦꯕꯔ꯭ꯤꯗꯦꯗꯤ ꯌꯦꯡꯗꯦ ꯑꯗꯨ ꯑ ꯑꯩꯅ ꯑꯩꯅ ꯁꯞꯄꯣꯠ ꯇꯧꯕ ꯅꯨꯃꯤꯠ ꯊꯣꯔꯗꯤ ꯗ ꯑꯁꯤ ꯑꯗꯨꯒ
ꯀꯔꯝꯕ ꯑ ꯑ ꯀꯔꯝꯕ ꯇꯤꯝ ꯁꯞꯄꯣꯔꯠ ꯇꯧꯕ꯭ꯔꯣ
ꯑꯔꯖꯦꯟꯇꯤꯅꯥ
ꯑꯗꯨꯗꯤ ꯏꯕꯥꯅꯤ ꯆꯞ ꯃꯥꯟꯅꯥꯔꯦꯅꯦ
ꯑꯁ ꯑꯥꯔꯖꯦꯟꯇꯤꯅꯥ ꯃꯤ ꯉꯥꯛꯇꯅꯤꯅꯦ ꯂꯩꯔꯤꯁꯦ ꯍꯧꯖꯤꯛꯁꯦ
ꯑꯥꯔꯖꯦꯟꯇꯤꯅꯥꯁꯦ ꯌꯥꯝ ꯐꯥꯎꯈ꯭ꯔꯕ ꯃꯥꯂꯦ ꯃꯥ ꯃꯥ ꯃꯥꯕꯨ ꯁꯄꯣꯔꯠ ꯇꯧꯕ ꯉꯥꯛꯇ
ꯉꯝ꯭ꯔꯗꯤ ꯐꯥꯒꯗꯅꯦ ꯐꯥꯒꯅꯤꯅꯦ ꯍꯟꯗꯛ ꯆꯍꯤꯒꯤꯁꯨ
ꯑ
ꯅꯪꯒꯤ ꯉꯝꯕ ꯆꯥꯡꯁꯨ ꯄꯣꯁꯤꯕꯤꯂꯤꯇꯤꯗꯤ ꯌꯥꯝꯃꯦ ꯁꯣꯏꯅꯀꯣ
ꯅꯍꯥꯟꯁꯨ ꯅꯍꯥꯟꯁꯨ ꯃꯣꯏꯅ ꯉꯝꯃꯦꯀꯣ
ꯑꯥ ꯉꯃꯦ ꯑꯁꯨꯣ ꯣ ꯑ ꯑ ꯈꯔ ꯑꯀꯟꯕ ꯇꯤꯝꯗꯤ ꯂꯩꯌꯦꯅꯦ ꯐ꯭ꯔꯥꯟꯁꯀ ꯏꯁꯄꯦꯟꯀꯣ
ꯍꯣꯏ ꯍꯟꯗꯛꯁꯦ ꯍꯟꯗꯛꯁꯦ ꯄꯣꯔꯇꯨꯒꯜꯁꯦ ꯈꯔ ꯐꯣꯟꯣꯟ ꯃꯥꯂꯀꯣ
ꯑꯗꯨꯒ ꯑꯌꯨꯛꯄꯗꯤ ꯑꯌꯨꯛ ꯑꯌꯨꯛꯇꯤ ꯉꯝꯈ꯭ꯔꯦ ꯃꯣꯏꯅ
ꯑ ꯑꯌꯣꯇꯤ ꯉꯃ
ꯑꯀꯥꯟꯕ ꯇꯤꯝꯅꯤꯅꯦ ꯀꯨꯁꯤꯌꯥꯁꯨ ꯑꯗꯨꯒ ꯅꯝꯐꯨꯗꯣꯏꯅ
ꯀꯟ ꯀꯟꯕꯝꯃꯤ ꯃꯤ ꯏꯔ ꯇ ꯅꯦꯅꯦ
ꯍꯟꯗꯛꯁꯦ ꯔꯥꯎ ꯑꯣꯐ ꯁꯤꯛꯁꯇꯤꯟꯗꯤ ꯑꯀꯟꯕ ꯉꯥꯛꯇꯅꯤ
ꯗꯦꯠ ꯀꯌꯥꯗ ꯂꯣꯏꯒꯦꯔꯣꯀꯣ
ꯎꯝ ꯖꯨꯂꯥꯏ ꯗꯦꯠ ꯊꯥꯔꯇꯤ ꯑꯣꯏꯗ
ꯃꯤꯈ꯭ꯔꯅ ꯅꯥꯏꯟꯇꯤꯟ ꯍꯥꯏꯌꯦ ꯃꯤꯅ ꯁꯕꯦꯟꯇꯤꯟ ꯍꯥꯏꯌꯦꯦ ꯃꯤꯅ ꯇ꯭ꯋꯦꯟꯇꯤ ꯍꯥꯏꯌꯦ ꯊꯥꯔꯇꯤ ꯍꯥꯏꯌꯦꯦ ꯈꯗ꯭ꯔꯦ
ꯎꯝ ꯑꯦ ꯑꯗꯨ ꯅꯗꯤ ꯍꯦ ꯊꯥꯔꯇꯤ ꯐꯥꯎ ꯌꯥꯎꯔꯛꯀꯅꯤ ꯃꯣꯏ ꯍꯧꯖꯤꯛꯁꯦ ꯔꯥꯎꯟ ꯃꯔꯤ ꯂꯩꯌꯦꯕ ꯍꯧꯖꯤꯛ ꯍꯧꯖꯤꯛ ꯅꯣꯛ ꯑꯥꯎꯅꯤ ꯅꯣꯠ ꯑꯥꯎꯠ ꯍꯧꯖꯤꯛ ꯔꯥꯎꯟ ꯁꯤꯛꯁꯇꯤꯟ ꯅꯣꯠ ꯑꯥꯎꯠꯅꯤ ꯑꯗꯨꯒ ꯀ꯭ꯋꯥꯇꯔ ꯐꯥꯏꯅꯦꯜ ꯍꯧꯖꯤꯛ ꯔꯉ ꯁꯤꯛꯁꯇꯤꯟ ꯍꯧꯖꯤꯛ ꯍꯧꯖꯤꯛ ꯀ꯭ꯋꯥꯇꯔ ꯐꯥꯏꯅꯦꯜ ꯁꯤꯃꯤ ꯐꯥꯏꯅꯦꯜ ꯐꯥꯏꯅꯦꯜ ꯌꯧꯔ ꯍꯨꯝ ꯂꯩꯔꯦ ꯍꯧꯖꯤꯛ ꯔ ꯑꯣ ꯁꯤꯛꯁꯇꯤꯟꯁꯦ ꯍꯟꯇꯛꯅ ꯍꯧꯕꯅꯤ ꯑꯗꯨꯒꯤꯗꯤ ꯂꯣꯏꯗ꯭ꯔꯦꯕ ꯍꯧꯖꯤꯛ ꯅ ꯍꯥꯎꯕꯗ ꯉꯥꯏꯔꯦꯕ ꯃꯟꯗꯦ ꯇꯨꯁꯗꯦ ꯋꯥꯅꯦꯁꯗꯦ ꯉꯁꯤ ꯊꯥꯖꯩꯔꯣ
ꯉꯁꯤ ꯐ꯭ꯔꯥꯏꯗꯦ
ꯑꯣ ꯐ꯭ꯔꯥꯏꯗꯦ ꯑꯗꯨꯗꯤ ꯍꯞꯇꯥ ꯑꯃꯗꯤ ꯁꯅꯔꯦ
ꯑꯥ
ꯃꯣꯏ ꯀꯩꯅꯣꯒꯤꯅꯦ ꯑ ꯍꯟꯗꯛꯁꯤ ꯈꯔ ꯇꯤꯃꯤ ꯌꯥꯝꯅꯨꯀꯣ ꯌꯥꯝꯂꯒ ꯁꯅꯥꯕꯅꯦ ꯅꯨꯡꯗꯥꯡꯗꯁꯨ ꯁꯅꯥ ꯑꯍꯤꯡꯗꯨꯁꯨ ꯁꯥꯟꯅꯥ ꯑꯗꯨꯒ ꯅꯨꯡꯊꯤꯟ ꯑꯌꯨꯛ ꯑꯌꯨꯛ ꯉꯟꯇꯥꯁꯨ
ꯍꯌꯦꯡ ꯑꯩꯁꯨ ꯑꯥꯔꯖꯦꯟꯇꯤꯅꯥ ꯂꯩꯔꯦꯀꯣ
ꯑꯥ
ꯎꯝ ꯊ꯭ꯔꯤ ꯊꯥꯔꯇꯤꯗ
ꯑꯔ ꯑꯗꯨꯤꯗꯤ ꯌꯦꯉꯅꯤꯀꯣ
ꯑꯩꯁꯦ ꯌꯦꯡ ꯆꯠꯁꯦꯔꯣ ꯌꯦꯡꯂꯁꯨ ꯁꯟꯗꯦ ꯑꯣꯏꯔꯗꯤ ꯐꯒꯗꯧꯕꯀꯣ ꯍꯌꯦꯡꯗꯤ ꯁꯇꯔꯗꯦꯅꯦꯗꯅ ꯑꯩꯗꯣ ꯀꯣꯆꯤꯡ ꯂꯧꯕꯀꯣ ꯑꯗꯨꯒꯤ ꯑꯌꯨꯛ ꯑꯌꯨꯛ ꯄꯨꯡ ꯃꯉꯥꯗ
ꯑꯣ ꯑꯆꯥ ꯑ ꯑꯗꯨ ꯑꯗꯨꯗꯤ
ꯑꯗꯣ ꯄꯨꯡ ꯄꯨꯡ ꯊ꯭ꯔꯤ ꯊꯥꯔꯇꯤꯗ ꯍꯧꯔꯗꯤ ꯄꯨꯡ ꯃꯉꯥꯗ ꯂꯣꯏꯒꯅꯤꯀꯣ ꯑꯣ ꯌꯥꯔꯗꯤ ꯌꯦꯡꯒꯦ ꯍꯧꯒꯠꯄ ꯉꯝꯃꯗꯤ ꯎꯝ
ꯑꯗꯨꯒ ꯀꯩꯅꯣꯒꯤ ꯅꯨꯡꯊꯤꯤꯟꯗ ꯇꯨꯝꯃꯣ
ꯎꯝ
ꯑꯁꯤ ꯐꯖꯅ ꯇꯨꯝꯃꯣ ꯑꯗꯨꯗꯤ
ꯄ ꯄꯨꯖꯥ ꯅꯠꯇꯦ ꯃ
ꯑꯥ ꯁꯤ ꯐꯖꯅ ꯇꯧꯅꯒ ꯑꯌꯨꯒꯤꯗꯣ ꯐꯖꯅ ꯌꯦꯡꯉꯦ
ꯀꯩꯅꯣ ꯑꯥꯔꯖꯦꯟꯇꯤꯅꯥꯒ ꯀꯔꯤꯅꯣ ꯊꯝꯅꯅꯤꯡꯉꯥꯏꯗꯣ
ꯔꯦ
ꯑꯥ ꯑ
ꯎꯝ
ꯑꯔꯖꯦꯟꯇꯤꯅꯥ ꯉꯝꯗꯤ ꯈꯔ ꯐꯥꯗꯣꯏꯅꯦꯅꯦ
ꯑꯥ ꯃꯤꯉꯣ ꯑ ꯑ ꯀꯩꯅꯣꯒꯤ ꯃꯤ ꯈꯣꯏꯅ ꯄ꯭ꯔꯦꯇꯤꯛ ꯇꯧꯕꯁꯤꯀꯣ
ꯑ
ꯑꯥꯔꯖꯦꯟꯇꯤꯅꯥꯁꯤ ꯉꯝꯂꯔꯣꯏ ꯀꯦꯞ ꯕꯥꯔꯗꯦꯅ ꯏꯂꯤꯃꯤꯅꯦꯠ ꯇꯧꯒꯅꯤꯅ ꯑꯃꯨꯛꯀ ꯍꯥꯏꯅꯑꯦꯕ
ꯑꯥ
ꯀꯦꯕꯥꯗꯤꯁꯨ ꯀꯦꯕꯥꯗꯤꯁꯨ ꯑꯍꯥꯟꯕꯅꯤ ꯑꯃ ꯆꯪꯕꯗꯣ
ꯎꯝ ꯑꯩꯗꯤ ꯌꯦꯡꯗꯦꯗ ꯑꯗꯨꯒꯨꯝꯕꯗꯣ ꯈꯪꯗꯦ
ꯎ ꯏꯂꯥꯏ ꯂꯥꯏꯕ ꯇꯤꯝꯗꯤ ꯅꯠꯇꯦ ꯌꯥꯝ ꯀꯟꯕꯗꯤ ꯀꯜꯂꯦ ꯌꯥꯝ ꯀꯟꯕꯗꯤ ꯀꯟꯕ ꯌꯥꯝ ꯀꯟꯕꯗꯤ ꯅꯠꯇꯦꯕ ꯑꯗꯨꯒꯤꯕ ꯄꯤ ꯀꯜꯂꯦꯕ
ꯑ
ꯑꯅꯤꯃꯛꯁꯦ ꯉꯝꯅꯤꯡꯉꯥꯏꯗꯤ ꯈꯨꯗꯣꯡꯗ ꯂꯩꯕꯀꯣ ꯄꯣꯁꯤꯕꯤꯂꯤꯇꯤꯗ ꯂꯩꯕ
ꯎꯝ
ꯀꯅ ꯁꯥꯟꯅꯔꯗꯤ ꯉꯝꯂꯛꯄꯁꯨ ꯌꯥꯏ ꯑꯩꯈꯣꯏꯅꯁꯨ
ꯑꯥꯔꯖꯦꯟꯇꯤꯅꯥ ꯃꯁꯨ ꯌꯥꯝ ꯀꯥꯂꯦꯟꯗꯅ
ꯑꯥ ꯌꯥꯝ ꯁꯣꯃꯗꯤ ꯅꯠꯇꯦ ꯎꯝ ꯏꯁꯇꯥꯔ ꯄ꯭ꯂꯦ ꯉꯥꯛ ꯑꯐꯥꯎꯕ ꯃꯤ ꯉꯍꯥꯛ ꯇꯅꯤꯅꯦ
ꯑꯣ
ꯑꯗꯨꯒ ꯑꯩꯈꯣꯏꯅ ꯐꯖꯅ
ꯃꯣꯏꯣꯏ ꯍꯣꯏ ꯉꯝꯁꯨ ꯉꯝꯕ ꯑꯣꯏꯔꯁ ꯅ ꯃꯦꯁꯤ ꯃꯣꯏꯗꯤ ꯃꯣꯏꯗꯤ ꯂꯥꯁꯅꯤꯀꯣ ꯂꯥꯁꯅꯤꯗꯅ ꯄꯣ ꯅꯥꯗꯣ ꯃꯣꯏꯗꯣ
ꯅꯦ ꯑꯍꯟꯁꯨ ꯑꯍꯟ ꯑꯣꯏꯈ꯭ꯔꯦꯅꯦ ꯆꯍꯤ ꯀꯨꯟꯊ꯭ꯔꯥ ꯍꯦꯜꯜꯂꯤꯕ ꯐ ꯐꯣꯔꯇ ꯋꯥ ꯐꯣꯔꯇꯤ ꯇꯨꯗ
ꯍꯣꯏ ꯔꯣꯅꯥꯜꯗꯣꯗꯤ ꯑꯗꯨꯃꯥꯏꯅ ꯌꯧꯈ꯭ꯔꯕꯅꯤ ꯃꯦꯁꯤꯗꯤ ꯀꯌꯥ ꯁꯨꯕ ꯈꯪꯦ
ꯃꯤ ꯁꯤꯗꯤꯤ ꯊꯥꯔꯇꯤ ꯅꯥꯏ
ꯊꯇꯀꯣ ꯀꯩꯅꯣ ꯑ ꯔꯣꯅꯥꯜꯗꯣꯗꯒꯤ ꯃꯦꯁꯤꯅ ꯍꯦꯟꯅ ꯑꯍꯟ ꯃꯥꯜꯂꯦꯅ ꯑꯗꯨꯝ ꯌꯦꯡꯕ ꯃꯇꯝꯗꯀꯣ ꯁꯛꯇꯣ
ꯔꯣꯅꯥꯜꯗꯣꯗꯤ ꯐꯣꯔꯇꯤ ꯋꯥꯟ ꯌꯥꯎꯔꯦ ꯆꯍꯤ ꯑꯍꯨꯝ ꯑꯅꯤ ꯑꯅꯤ ꯍꯦꯜ ꯂꯩꯕ
ꯑ
ꯑꯅꯤꯃꯛꯇꯤ ꯐꯖꯅ ꯁꯅꯥꯏꯗ ꯑꯩꯗꯤ ꯐꯤ ꯀꯤ ꯅꯪꯅꯒꯗꯤ ꯂꯩ ꯂꯩꯇꯦ ꯑꯥ ꯑꯥ ꯑꯥ ꯑꯅꯤ ꯃꯛ ꯐꯖꯥꯏ
ꯑ ꯃꯤ ꯑꯃꯅ ꯕ꯭ꯔꯥꯖꯤꯜ ꯁꯄꯣꯔꯠ ꯇꯧꯕ ꯂꯩꯒꯅꯤ ꯏꯁꯄꯦꯟ ꯇꯧꯕ ꯂꯩꯒꯅꯤ ꯑꯅꯤ ꯎꯝ ꯐ꯭ꯔꯥꯟꯁ ꯇꯕꯨ ꯂ ꯍꯅꯤ ꯄꯣꯔ ꯇꯨꯋꯦꯜ ꯇꯧꯕꯁꯨ ꯂꯩꯅꯦ ꯑꯩꯈꯣꯏꯅ ꯁꯞꯄꯣꯔꯠ ꯁꯞꯄꯣꯔꯠ ꯇꯧꯕꯗꯨꯅꯦꯕ ꯉꯝꯕ ꯉꯝꯗꯕꯗꯤ ꯅꯠꯇꯦꯕ ꯁꯞꯄꯣꯔꯠ ꯇꯧꯕꯗꯨꯅꯦꯕ
ꯎꯝ ꯑꯩꯅ ꯑꯃꯨꯛꯀ ꯂꯩꯌꯦ ꯁꯞꯄꯣꯔꯠ ꯇꯧꯕ ꯅꯣꯔꯋꯦꯗꯣ
ꯑꯣ ꯅꯣꯔꯋꯦ
ꯎꯝ ꯀꯟꯕꯨꯗꯤ ꯀꯂꯦ ꯑ ꯌꯥꯝ ꯀꯟꯕꯗꯤ ꯅꯠꯇꯦ ꯑꯗꯨꯒꯤ ꯑꯐꯥꯎꯕ ꯑꯃ ꯂꯩꯌꯦꯗꯅ ꯍꯍꯟꯗꯣ ꯃꯤ ꯑꯆꯥꯎꯕꯗꯣ ꯃꯁꯥ ꯃꯁꯥ ꯁꯥꯡꯕ ꯅꯨꯄꯤꯒꯤ ꯁꯝ ꯁꯝ ꯅꯨꯄꯤꯒꯤ ꯁꯝ ꯁꯥꯡꯕ ꯇꯥꯏꯞꯇꯀꯣ
ꯃꯕ꯭ꯔꯣ
ꯉꯥꯎꯋꯦ ꯌꯥꯝ ꯃꯤ ꯌꯥꯝ ꯋꯥꯡꯉꯦ ꯁꯤꯛꯁ ꯄꯣꯏꯟ ꯐꯣꯔꯅꯤ
ꯑꯁ ꯌꯥꯝꯃꯦꯀꯣ ꯑꯗꯨꯗꯤ ꯋꯥꯡꯉꯦꯀꯣ ꯌꯥꯝ ꯋꯥꯡꯉꯦ ꯑꯗꯨꯗꯤ ꯎꯝ ꯍꯩꯕ꯭ꯔꯣ ꯁꯅꯥꯕ
ꯑꯩꯁ ꯃꯥ ꯍꯧꯖꯤꯛ ꯒꯣ ꯃꯉꯥꯅꯤ ꯆꯟꯕꯗꯣ
ꯑꯁ ꯑꯁ
ꯃꯦꯁꯤꯒ ꯕꯥꯄꯦꯅ ꯃꯦꯁꯤ ꯃꯦꯁꯤꯦꯁꯤ ꯃꯦꯁꯤꯅ ꯒꯣꯜ ꯇꯔꯨꯛ ꯀꯣ
ꯃꯁꯤ ꯑꯥ
ꯁꯤ ꯒꯨꯜ ꯇꯔꯨꯛ ꯆꯟꯈ꯭ꯔꯦ ꯑꯃꯨꯛꯀ ꯕꯥꯄꯦꯅꯪ ꯒꯣꯜ ꯇꯔꯨꯛ ꯑꯗꯨꯒ ꯍꯂꯥꯟ ꯍꯥꯏꯕ ꯅꯨꯄꯥꯅ ꯒꯣꯝ ꯃꯉꯥ
ꯑ ꯎ
ꯑꯐꯥꯎꯕ ꯉꯥꯛꯄꯅꯤꯅꯦ ꯑꯉꯥꯡ ꯑꯣꯏꯔꯤꯦꯗ ꯑꯁꯤ ꯍꯥꯜꯂꯝꯟꯗꯤꯦ ꯆꯍꯤ ꯀꯨꯟꯃꯉꯥ ꯈꯛꯇꯅꯤ
ꯃꯣꯏꯗꯤ ꯑꯗꯨꯝ ꯁ ꯅꯥꯈꯤꯅꯤꯀꯣ
ꯁꯅꯥꯈꯤꯅꯤ ꯑꯍꯨꯝꯔ ꯑꯅꯤꯔ ꯁꯅꯥꯈꯤꯅꯤ
ꯀꯩꯅꯣ ꯃꯣꯏꯗꯣ ꯆꯍꯤ ꯀꯩꯅꯣ ꯔꯣꯅꯥꯜꯗꯣ ꯃꯣꯏꯁꯨ ꯆꯍꯤ ꯌꯥꯝꯕꯒꯤꯔꯣ ꯀꯩꯅꯣ ꯃꯣꯏꯕꯨ ꯁꯥꯟꯅꯥꯍꯟꯗꯕꯗꯣ
ꯆꯦꯟꯕ ꯉꯝꯗ꯭ꯔꯦꯅ ꯆꯦꯟ ꯆꯣꯡꯕꯗꯤ ꯈꯔ ꯁꯣꯟꯈ꯭ꯔꯦꯗꯅ
ꯑꯣ ꯃꯣꯏꯅꯁꯨ ꯅꯥꯅꯤꯡꯗ꯭ꯔꯦ ꯍꯥꯏꯕꯒꯤ ꯆꯍꯤ ꯂꯩꯕ꯭ꯔꯣ ꯕꯣ ꯅꯥꯕꯁꯨ
ꯆꯍꯤ ꯆꯍꯤꯕꯨꯗꯤ ꯂꯩꯇꯦꯗ ꯑꯗꯨꯒꯤ ꯈꯔ ꯑꯍꯟ ꯑꯣꯏꯔꯤꯗꯤ ꯑꯉꯥꯡꯈꯣꯏꯕꯨꯗꯤ ꯊꯦꯅꯕꯗꯤ ꯉꯝꯃꯔꯣꯏꯗꯅ ꯆꯦꯟꯕ ꯆꯣꯡꯕ ꯎ ꯑꯥ ꯑ ꯑꯗꯨ ꯑꯗꯨ ꯈꯥꯟꯃꯤꯒꯅꯦ
ꯑꯣ ꯑꯣ ꯏꯁ ꯌꯥꯝ ꯅꯨꯡꯁꯤꯀꯣ ꯑꯗꯨꯗꯤ ꯃꯣꯏꯕꯨ ꯎꯕ ꯐꯪꯂꯅꯔꯣꯏꯅꯦ
ꯑ ꯀꯩꯅꯣꯒꯗ ꯋꯥꯔꯜ ꯀꯞ ꯇꯗꯤ ꯇꯧ꯭ꯔꯅꯤ ꯏꯟꯇꯔꯅꯦꯁꯅꯦꯜ ꯍꯥꯏꯕꯅꯤ ꯑꯗꯨꯒꯤ ꯀ꯭ꯂꯕ ꯀ꯭ꯂꯕ ꯃꯆꯥꯗꯗꯤꯀꯣ ꯁꯥꯟꯅꯔꯅꯤ
ꯑꯗꯣ ꯃꯦꯁꯤꯗꯤ ꯑꯗꯨꯝ ꯁꯥꯟꯅꯕ ꯌꯥꯏꯗ ꯅꯪ ꯃꯥꯗꯤ ꯆꯍꯤ ꯌꯥꯝ ꯊꯥꯔꯇꯤ ꯅꯥꯏꯟ ꯈꯛꯇ ꯑꯣꯏꯔꯅꯤ
ꯃꯥꯁꯨ ꯃꯥꯁꯨ ꯉꯝꯃꯗꯣꯏꯅꯦ ꯈꯔ ꯑꯍꯟ ꯑꯣꯏꯕꯤꯒꯤ ꯆꯦꯟ ꯆꯣꯡꯕꯗꯤ ꯉꯝꯂꯣꯔꯤꯕ꯭ꯔ
ꯀꯅꯥꯗꯣꯗꯒꯤ ꯈꯔ ꯅꯣꯏꯕꯒꯨꯝ ꯇꯧꯋꯤꯀꯣ ꯃꯦꯁꯤꯗꯣ
ꯑꯥ ꯅ ꯃ ꯐꯥꯏ ꯇꯣꯏ ꯁꯕꯦꯟ ꯉꯥꯛꯀꯅꯤ ꯑꯣꯗꯗꯤ ꯁꯤꯛꯁ ꯄꯣꯏꯟ ꯇꯨ ꯋꯥꯃꯦ
ꯎꯝ
ꯑꯗꯨꯝ ꯐꯣꯟꯗ ꯌꯦꯡꯕꯒꯤꯔꯣ ꯈꯪꯗꯦꯕ ꯃꯦꯁꯤꯗꯣ ꯌꯥꯝ ꯌꯥꯝ ꯋꯥꯡꯗꯦ
ꯎꯝ ꯃꯤꯁꯤ ꯋꯥꯡꯗꯦ ꯐꯥꯏꯚ ꯄꯣꯏꯟ ꯄꯤꯛꯄꯅꯤ ꯐꯥꯏꯚ ꯄꯣꯏꯟ ꯐꯥꯏꯚ ꯄꯣꯏꯟ ꯁꯚꯦꯟ ꯉꯥꯛꯇꯅꯦꯕ ꯑꯗꯨꯒꯤ ꯔꯣꯅꯥꯜꯗꯣꯗꯤ ꯑꯁ ꯁꯤꯛꯁ ꯄꯣꯏꯟ ꯇꯨ ꯌꯥꯝ ꯁꯥꯡꯈ꯭ꯔꯦꯅꯦ
ꯎꯝ
ꯍꯧꯖꯤꯛ ꯈ꯭ꯋꯥꯏꯗꯒꯤ ꯁꯥꯡꯕꯁꯦ ꯅꯣꯔꯋꯦꯒꯤ ꯅꯨꯄꯥꯗꯣ ꯁꯤꯛꯁ ꯄꯣꯏꯟ ꯐꯣꯔꯗꯣ
ꯑꯥ ꯑꯥ
ꯑꯗꯨꯅ ꯁꯡꯉꯦ
ꯎꯝ ꯍꯥꯏꯩꯌꯦꯀꯣ ꯅꯣꯛ ꯋꯥꯡꯕꯁꯨ
ꯑ ꯋꯥꯡꯃꯗꯤ ꯁꯥꯏꯟꯁ
ꯑꯩꯒꯤꯗꯨꯃꯛꯇꯤꯀꯣ ꯋꯥꯡꯕ ꯃꯤꯗꯨꯅꯀꯣ ꯀꯤꯞꯄꯔ ꯇꯧꯕꯗꯣ ꯑꯗꯨ ꯑꯗꯨꯅ ꯌꯦꯡꯕ ꯅꯨꯡꯉꯥꯏꯌꯦ
ꯑꯥ
ꯒꯣꯀꯤ ꯄꯥ ꯇꯕ ꯑ
ꯁ ꯑꯣ ꯍꯥꯏꯑꯣ ꯍꯥꯏꯑꯣ
ꯎꯝ ꯍꯟꯗꯛꯇꯤ ꯀꯩꯅꯣꯒꯤ ꯀꯣꯂꯦꯖ ꯀꯥꯗꯕ꯭ꯔꯥ
ꯑꯣ ꯆꯠꯇꯕꯒꯤꯅꯦ
ꯀꯣꯆꯤꯡ ꯂꯧꯕꯗꯣ ꯐꯖꯅ ꯑꯥ ꯎꯝ ꯀꯁꯤꯡ ꯂꯧꯕꯗꯣ ꯐꯖꯅ ꯂꯧꯔꯣ ꯀꯣꯆ ꯅꯠꯇ꯭ꯔꯗꯤ ꯎꯄꯥꯏ ꯂꯩꯇ꯭ꯔꯦꯅꯦ ꯂꯨꯍꯣꯡꯗ꯭ꯔꯤꯉꯩꯗ ꯐꯖꯅ ꯇꯝꯍꯧꯋꯣ ꯇꯝꯍꯧꯔꯒ ꯅꯪꯒꯤ ꯅꯨꯄꯥ ꯅꯪꯒꯤ ꯅꯨꯄꯥ ꯌꯨꯝ ꯆꯠꯄ ꯃꯇꯝꯗ ꯁꯥꯔꯚꯤꯁ ꯄꯥꯏꯔꯒ ꯆꯠꯂꯣ